ꯀꯥꯏꯀꯣ
ꯀꯅꯥꯅꯣ ꯀꯩꯗꯧꯔꯤꯅꯣ
ꯑꯩꯁ ꯀꯩꯁꯨ ꯇꯧꯗꯦ ꯀꯩꯁꯨ ꯇꯧꯗꯦ ꯁꯨꯝ ꯐꯝꯒꯤꯔꯤꯌꯦ ꯈꯪꯗꯦ
ꯑꯩꯁꯨ ꯁꯨꯝ ꯇꯨꯝꯃꯤꯌꯦ
ꯎꯝ ꯆꯥꯛ ꯆꯥꯗꯕꯤ ꯇꯨꯝꯃꯒꯦ ꯍꯥꯏꯔꯣ
ꯆꯥꯛ ꯆꯥꯔꯗꯨꯕꯅꯦ
ꯑꯥ ꯆꯥꯕꯤꯌꯨ ꯆꯥꯕꯤꯌꯨ ꯉꯟꯇꯥ ꯉꯟꯇꯥ ꯆꯥꯊꯣꯛꯄꯤꯌꯨ
ꯂꯤꯛꯃꯟꯕꯒꯤꯀꯣ ꯂꯤꯛꯃꯟꯕꯒꯤ ꯈꯔ ꯈꯔ ꯆꯥꯎꯀꯣ ꯀꯪꯉꯤꯗꯣ
ꯑꯥ ꯑꯥ ꯑꯗꯨ ꯇꯤ ꯍꯥꯏ ꯍꯧꯔꯦꯕ ꯀꯪꯉꯦꯅ ꯀꯪꯉꯦ ꯀꯉꯦ ꯍꯥꯏ ꯀꯅꯤꯡꯕꯅꯦ ꯈꯔꯗꯤ ꯈꯔ ꯈꯛꯇ ꯅꯠꯇꯦ ꯀꯪꯕꯅꯦꯕ
ꯑꯗꯨꯅꯦ ꯈꯔ ꯈꯔ ꯆꯥꯕꯤꯌꯨꯀꯣ ꯂꯤꯛꯄꯤꯒꯅꯨꯀꯣ
ꯍꯨꯔꯥꯟꯕ ꯍꯥꯏꯗ꯭ꯔꯁꯨ ꯍꯧꯖꯤꯛꯇꯤ ꯀꯪꯉꯦ ꯍꯥꯏꯗꯦ ꯐꯔ ꯐꯔꯦꯗ ꯅꯠꯇ꯭ꯔꯥ
ꯅꯠ ꯅꯠꯇꯦꯍꯦ ꯂꯤꯛꯃꯥꯟꯕꯩꯅꯦ ꯍꯥꯏꯗꯣꯏꯁꯤ
ꯑ ꯑꯌꯥ ꯍꯦꯟꯅ ꯁꯥꯊꯤ ꯂꯩꯅꯦ ꯅꯠꯇ꯭ꯔ
ꯃꯤꯡꯊꯣꯟꯗꫭ
ꯑ ꯑ ꯁꯨꯝ-ꯂꯥꯞ ꯂꯥꯞꯇꯦꯕ ꯅꯪꯒꯤꯗꯤ ꯑꯃꯃꯨꯛ ꯂꯩ ꯑꯃꯃꯨꯛ ꯑꯥ ꯇꯧꯕꯤꯒꯅꯨ ꯇꯧꯕꯤꯒꯅꯨ
ꯈꯟꯅꯔꯁꯨ ꯑꯃꯃꯨꯛ ꯊꯣꯛꯂꯛꯀꯅꯤ ꯑꯃꯃꯨꯛ ꯊꯣꯛꯂꯛꯀꯅꯤ ꯑꯃꯃꯨꯛ ꯊꯣꯛꯂꯛꯀꯅꯤ ꯌꯥꯝ ꯅꯨꯡꯉꯥꯏꯗꯣꯏꯅꯦꯅꯦ
ꯎꯝ ꯇꯕꯤ ꯀꯩꯅꯣ ꯇꯧꯕꯤ ꯀꯩꯅꯣ
ꯇꯧꯕꯤꯒꯅꯤ ꯇꯧꯕꯤꯒꯅꯤ
ꯀꯥꯡꯅ ꯂꯥꯛꯑꯒ ꯄꯨꯖꯅꯤꯀꯣ ꯅꯪ
ꯀꯩꯕ
ꯀꯥꯡꯅ ꯂꯥꯛꯑꯒ ꯄꯨꯗꯕꯅꯦꯕ ꯀꯥꯡ ꯌꯥꯝꯗ꯭ꯔꯥ ꯑꯩꯗꯤ ꯀꯥꯡ ꯌꯥꯝꯗꯧ ꯃꯥꯜꯂꯦ ꯀꯥꯡ ꯌꯥꯝꯕꯅꯤꯅꯦ ꯑꯗꯨꯝ
ꯑ ꯃꯤꯟꯁ ꯀꯥ ꯃꯤꯟꯁ
ꯀꯥꯡꯥꯡ ꯃꯤꯟꯁ ꯃꯣꯁꯀꯤꯇꯣ
ꯑꯣ
ꯌꯥꯝꯕꯅꯦꯕ ꯑꯩ ꯈꯪꯉꯦꯕ ꯅꯣꯏꯗꯁꯨ
ꯂꯥ ꯌꯥꯝꯗꯦ
ꯄꯤꯁ ꯐꯖꯕ ꯋꯥꯠꯂꯤ
ꯑꯩꯈꯣꯏ ꯁꯦꯇꯤꯗꯗꯤ ꯌꯥꯝꯗꯦ ꯀꯥꯏꯅ ꯁꯇꯤꯗꯅ ꯍꯦꯜꯂꯦ
ꯌꯦꯟ ꯃꯅꯦ ꯀꯣ ꯑꯁꯦꯡꯗꯩꯖꯣ
ꯑꯗꯣ ꯁꯤꯇꯤꯒꯤ ꯀꯥꯡꯁꯦ ꯌꯥꯝꯅꯅꯦ ꯁꯤꯡꯉꯦꯕꯀꯣ ꯑꯗꯨꯒ ꯁꯤꯇꯤ ꯅꯠꯇꯕꯒꯤꯁꯤꯗꯤ ꯌꯥꯝ ꯄꯪꯉꯦ ꯆꯥꯎ ꯄꯪ ꯄꯪꯉꯦꯕ ꯈꯪꯕ꯭ꯔꯥ ꯆꯥꯎꯔꯒ ꯑꯩꯈꯣꯏ ꯁꯤꯇꯤꯁꯤꯅꯅꯦ ꯄꯤꯛꯇ꯭ꯔꯨ ꯄꯤꯛꯇ꯭ꯔꯨ ꯄꯤꯛꯑꯒꯅꯦ ꯈꯨꯁꯤꯡ ꯑꯃ
ꯄꯤꯆ ꯄꯤ ꯀꯩꯅꯣ ꯄꯨꯕꯗꯣ ꯃꯦꯂꯦꯔꯤꯌꯥ ꯄꯨꯕꯗꯣ ꯌꯦꯉꯗ
ꯎ
ꯅꯦ ꯀꯣ ꯀꯍꯤꯁꯦ
ꯑꯦꯛꯖꯥꯝꯄꯜ ꯌꯥꯝ ꯑꯦꯛꯖꯥꯝꯄꯜ ꯀꯄꯤꯗꯣꯀꯣ ꯈꯪꯖꯤꯜꯂꯀꯣ
ꯅꯪ ꯑꯦꯛꯖꯥꯝꯄꯜ ꯈꯨꯠꯄꯤꯗꯨꯀꯣ ꯃꯤꯉꯣꯟꯗ ꯀꯩꯅꯣꯝ ꯀꯆꯤ ꯑꯃꯃ ꯌꯥꯎꯒꯦꯀꯣ ꯑꯥ
ꯇꯧ ꯏ ꯀꯧ ꯀ
ꯑꯋꯣꯏ ꯇꯧꯋꯦ
ꯀꯥꯏꯕꯤꯒꯅꯨ ꯀꯥꯏꯕꯤꯒꯅꯨ
ꯑ ꯕꯤꯒꯦ ꯇꯧꯏ ꯀꯣꯏꯁꯦ
ꯀꯥꯏꯕꯤꯒꯅꯨꯀꯣ ꯌꯥꯝ ꯅꯨꯡꯉꯥꯏꯅ ꯂꯩꯕꯤꯌꯨ
ꯀꯥꯏꯒꯦ ꯀꯥꯏꯒꯦꯅ ꯂꯩꯔꯕꯅꯦꯀꯣ ꯅꯪ ꯀꯥꯏꯍꯟꯗꯧꯔꯦ
ꯑꯩꯁ ꯀꯩꯒꯤꯅꯣ ꯇꯧꯕꯤꯒꯅꯨ ꯇꯧꯕꯤꯒꯅꯨ
ꯍꯪꯗ꯭ꯔꯦꯅꯦ
ꯑꯗꯤ ꯐ꯭ꯔꯥꯏ ꯔꯥꯏꯁ ꯇꯥꯕꯒꯤꯔꯣ
ꯑꯁ ꯎꯝ ꯀꯖ ꯈꯪ ꯑꯗꯨꯒꯤꯔ ꯈꯪꯗꯦ ꯌꯥꯝ ꯋꯥꯏꯦ ꯌꯥꯗꯦ
ꯃꯣꯏꯁꯦ ꯀꯥꯏꯔꯦ ꯀꯥꯏ
ꯑꯗꯨ ꯀꯩꯅꯣ ꯍꯪꯉꯦ ꯑꯃ ꯃꯉꯥꯎ ꯃꯉꯥꯥꯎꯠ ꯁꯤꯕ ꯍꯥꯏꯁꯦ ꯀꯔꯤ ꯍꯥꯏꯅꯣ
ꯍꯥꯥ
ꯄꯉꯥꯎ ꯊꯤꯕ ꯍꯥꯏꯁꯦ ꯀꯔꯤ ꯍꯥꯏꯅꯣꯕ
ꯃꯉꯥ
ꯃꯉꯥꯎ ꯊꯕ
ꯊꯕ
ꯎꯝ
ꯃꯉꯥꯜ ꯊꯤꯕꯗꯤ
ꯅꯠꯇꯦ ꯃꯉ ꯅꯠꯇꯦ ꯅꯠꯇꯦ ꯅꯠꯇꯦ ꯅꯠꯇꯦ ꯑꯉꯥꯡꯥꯡ ꯁꯦ ꯃꯉꯥꯎ ꯌꯥꯝ ꯊꯤꯔꯀꯣ ꯍꯥꯏꯕ꯭ꯔꯥ ꯑꯃ ꯑꯗꯨꯃꯥꯏꯅ ꯍꯥꯏꯇꯥꯏꯅꯦ
ꯃꯉꯥꯎꯊꯤꯕ ꯑꯩꯁ ꯅꯪꯁꯨ ꯃꯉꯥꯜ ꯊꯤꯕꯗ ꯅꯪ ꯃꯉꯥꯜ ꯊꯤꯕꯅ ꯇꯧꯔꯦ ꯀꯅꯥꯥꯡ ꯈꯪꯗꯔꯀꯦ
ꯁꯤ ꯃꯉꯥꯎ ꯍꯥꯏꯔꯒꯗꯤ ꯅꯪꯅ ꯃꯉꯥ ꯃꯉꯥ ꯇꯧꯔ ꯂꯩ ꯀꯔꯤꯪ
ꯃꯉꯥꯕꯨꯨꯛ ꯊꯤꯌꯨ ꯍꯥꯏꯕꯗꯤ ꯌꯥꯝꯅ ꯂꯥꯡꯖꯕꯗꯣ
ꯑ
ꯀꯔꯟ ꯀꯌꯥ ꯈꯔ ꯇꯥꯖꯕꯗ
ꯑꯣ ꯑꯣ ꯑꯣ ꯑꯣ ꯑꯩ ꯉꯔꯥꯡ ꯉꯔꯥꯡ ꯅꯨꯄꯤꯄꯤ ꯈꯪꯗ꯭ꯔꯦ ꯑꯗꯨ ꯑꯗꯨ ꯎꯕ ꯑꯗꯨꯒꯤ
ꯑꯗꯨ ꯑꯗꯨꯗꯅꯦ ꯀꯉꯕꯎ ꯀꯥꯎꯔꯣꯏꯗ꯭ꯔꯣ ꯀꯥꯎꯔꯁꯨ ꯑꯩꯉꯣꯟꯗ ꯀꯟꯇꯦꯛ ꯇꯧꯔꯛꯑꯣ
ꯑ ꯁꯨꯝ ꯀꯥꯎꯗꯤ ꯀꯥꯎꯔꯦ ꯑꯗꯣ ꯑꯇꯣꯞꯄ ꯑꯅꯧꯕ ꯋꯥꯔꯗꯁꯦ ꯍꯥꯡꯔꯛꯄ ꯌꯥꯏ
ꯍꯪꯉꯣ ꯀꯔꯤ ꯋꯥꯔꯗ ꯅꯤꯡꯁꯤꯡꯪꯉꯣ ꯅꯤꯡꯁꯤꯡꯪꯉꯣ ꯍꯪꯉꯣ ꯅꯪ ꯅꯣꯡꯕꯨ ꯇꯥꯛꯄꯤꯔꯒꯦꯅ ꯂꯩꯔꯕꯅꯤꯅꯦ ꯀꯥꯏꯔ
ꯇꯥꯛꯄꯤꯌꯨ ꯇꯥꯛꯄꯤꯌꯨ ꯃꯌꯥꯝ ꯂꯩꯔꯤꯕꯅꯦ ꯑꯁ ꯑꯗꯨꯗ ꯀꯩ ꯍꯥꯏꯔꯤꯁꯦ ꯃꯅꯤꯄꯨꯔꯤ ꯏꯁꯩꯈꯣꯏꯁꯦ ꯑ ꯐꯠꯖꯍꯜꯂꯤꯁꯦ ꯑꯁꯤꯅꯦ ꯀꯩꯅꯣꯅꯦꯅꯦ ꯑꯩꯈꯣꯏꯅ ꯂꯥꯏ ꯂꯥꯏꯅ ꯈꯪꯗꯕ ꯋꯥꯣꯁ ꯀꯩ ꯂꯩꯦꯕ
ꯍꯣꯏ
ꯑꯗꯨꯈꯣꯏꯅ ꯐꯖꯍꯟꯕ ꯍꯥꯏ ꯔꯦ ꯌꯥꯝ ꯂꯨ ꯂꯨꯕ ꯋꯥꯔ ꯑꯩꯗꯣ ꯁꯨꯡꯇꯥ ꯇꯇꯥꯗꯕꯄꯩꯗꯣ
ꯑꯥ
ꯑꯗꯨ ꯑꯗꯨ ꯐꯥꯏꯅ ꯄ꯭ꯔꯤꯇꯤ ꯄ꯭ꯔꯤꯇꯤꯒ ꯀꯩꯅꯣ ꯐꯤꯂꯤꯛꯁꯀꯤ ꯏꯁꯩꯗ ꯃꯌꯥꯝ ꯇꯥꯏ ꯑꯗꯨꯒꯨꯝꯕꯗꯣ
ꯍꯣꯏ ꯍꯣꯏ ꯄ꯭ꯔꯤꯇꯤꯖꯤ ꯅꯨꯡꯒꯤ ꯑꯣꯏꯕ ꯋꯥꯗ ꯌꯥꯝ ꯂꯧꯁꯟꯕꯅꯦ
ꯑ ꯑꯗꯨꯗꯣ ꯃꯕꯥꯅꯤꯒꯤꯗꯨꯗ ꯌꯥꯝ ꯇꯥꯕ ꯍꯥꯏꯇꯥꯔꯦ
ꯑꯗꯨꯗꯁꯨ ꯂꯩ ꯑꯗꯨꯒ ꯑꯃꯁꯨ ꯂꯩꯕꯅꯦ ꯁꯤꯡꯒꯔ ꯑꯃ ꯍꯣꯏ ꯑꯦꯖꯦꯒꯨꯝꯕꯗꯩꯗꯤ ꯑꯗꯨꯝ ꯒ꯭ꯌꯥꯟ ꯇꯥꯏꯗꯅꯀꯣ
ꯑ ꯑ
ꯑꯗꯨꯒ ꯀꯌꯦ ꯑꯃꯁ ꯂꯩ
ꯂꯩꯕꯅꯤꯅ ꯑꯩ ꯋꯥꯕ ꯑꯃꯈꯛꯇ ꯑꯣꯏꯔꯁꯨ ꯅꯤꯡꯁꯤꯡꯒꯦ ꯇꯧꯒꯦ
ꯐꯣꯛ ꯁꯣꯡꯒꯨꯝꯕ ꯁꯛꯄ ꯌꯥꯝ ꯂꯩꯗꯅ ꯍꯧꯖꯤꯛꯀꯥꯟ ꯕꯤꯅꯤꯇꯥ ꯂꯥꯏꯁ꯭ꯔꯝ ꯀꯥꯏꯅ ꯁꯛꯄꯗꯣ ꯑꯗꯒꯤꯗꯤ ꯆꯅ ꯉꯥꯟꯊꯣꯏ ꯀꯩꯅꯣꯝ ꯂꯥꯛꯕꯅꯤꯅ
ꯈꯪꯗꯦꯗ ꯃꯌꯥꯝ ꯀꯩ ꯍꯥꯏꯁꯦ ꯑꯅꯧ ꯑꯅꯧꯕ ꯑꯩꯈꯣꯏꯗꯤ ꯌꯥꯝ ꯈꯪꯗꯦꯗ ꯑꯗ
ꯑꯗꯨꯝ ꯐꯣꯛ ꯁꯣꯡ ꯁꯛꯄꯗꯣ ꯑꯗꯨꯗꯁꯨ ꯑꯩꯈꯣꯏꯐꯥꯎ ꯈꯪꯗꯕ ꯌꯥꯎꯋꯦꯕ
ꯑ
ꯑꯗꯨꯅꯤ ꯌꯥꯥꯛ ꯋꯥꯁꯦ
ꯎꯝ ꯑꯗ ꯐꯇꯤꯒꯤ ꯏꯁꯩ ꯑꯃꯁꯦ ꯑꯁ ꯃꯌꯥꯝ ꯂꯩꯕꯅꯦ ꯌꯥꯈꯦꯗ ꯍꯧꯖꯤꯛꯁꯦ ꯍꯧꯖꯤꯛ ꯁꯛꯇ꯭ꯔꯗꯤ ꯑꯩꯁꯦ ꯑꯗꯨꯏ ꯋꯥꯔ ꯁꯣꯏꯗꯅ ꯅꯤꯡꯁ ꯉꯥꯎꯔꯣꯏꯕ
ꯀꯔꯤ ꯁꯅꯣ ꯃꯥꯒꯤ
ꯌꯥꯝꯅꯦ ꯏ
ꯐꯪꯂꯦ ꯐꯪꯂꯔꯣꯏꯗ꯭ꯔꯥ ꯈꯪꯕ ꯅꯨꯡꯁꯤ ꯕꯥꯥꯗꯣ ꯑꯣꯏꯅꯥ
ꯁꯛ ꯄꯤꯔꯣ ꯑꯁꯁ ꯍꯦꯡꯦꯛ ꯃꯥꯅꯤꯡꯅꯤ ꯅꯪꯁꯤꯦ
ꯆꯟꯕ ꯄꯥꯈꯪ ꯊꯝꯃꯣꯏꯗꯣ ꯑꯩꯅ ꯀꯥꯏ ꯍꯥꯏꯕꯗꯣ ꯗꯣ ꯅꯨꯡꯗꯣ ꯀꯩ ꯍꯥꯏꯕꯗꯤ ꯍꯥꯏꯗꯤ ꯐꯪꯂꯔꯣꯏꯅ ꯈꯜꯂꯝꯕ ꯃꯍꯥꯛꯇꯣ ꯐꯪꯖꯔꯦ ꯀꯥꯏꯟ
ꯑꯥ ꯑꯗꯨꯒ ꯑꯃꯗꯣ ꯐꯤꯂꯤꯛꯁꯀꯤ ꯅꯣꯡꯉꯥꯜꯂꯛꯄ ꯉꯥꯏꯈꯣ ꯑꯗꯨꯗꯣ ꯑꯗꯨꯁꯨ ꯃꯌꯥꯝ ꯌꯥꯎꯕꯅꯤꯅꯦ
ꯈꯪꯗꯦꯅꯦ ꯀꯔꯝꯕꯅꯣ
ꯅꯣꯡ ꯉꯥꯜ ꯅꯛꯄ ꯉꯥꯏꯈꯣ ꯇꯧꯕꯗꯣ ꯈꯪꯗꯦ
ꯇꯥꯗꯤ ꯇꯔꯝꯒꯅꯤ ꯑꯗꯨ
ꯅꯄꯥꯡ ꯀꯥꯏꯅꯔꯕ ꯆꯦꯛ ꯀꯩꯅꯣ ꯑꯗꯨꯃꯥꯏꯟ ꯇꯧꯕꯗꯣ
ꯍꯣꯏ ꯅꯄꯥꯝ ꯀꯥꯏꯅꯔꯕ ꯆꯦꯛꯂꯛꯒ ꯍꯥꯏꯕꯗꯨꯗꯤ ꯌꯥꯝꯅ ꯀꯩꯅꯣ ꯑꯣꯏꯈ꯭ꯔꯦ ꯍꯥꯏꯗꯤ ꯎꯝ ꯃꯃꯥ ꯃꯄꯥ ꯀꯥꯏꯅꯔꯕ ꯆꯦꯛꯂꯥꯒꯥꯏ ꯌꯥꯝ ꯍꯥꯏꯗ ꯑꯗꯨꯃꯥꯏ ꯍꯥꯏꯗꯣꯏꯅꯣ ꯀꯃꯥꯏꯅ ꯍꯥꯏꯔꯤꯅꯦꯕ ꯇꯥꯔꯒ ꯍꯥꯏꯗ꯭ꯔꯗꯤ ꯑꯩꯖꯨ ꯍꯩꯔꯣꯏꯗ
ꯑꯍꯤꯡꯁꯤꯃꯥ ꯅꯪꯁꯨ
ꯁꯦꯁ
ꯇꯥꯝꯍꯧꯔ ꯅꯪꯒꯤ ꯋꯥꯈꯜꯗ ꯉꯥꯎ ꯆꯠ
ꯑꯗꯨꯈꯣꯏꯒꯗꯔ ꯑꯍꯥꯟꯕ ꯊꯣꯂꯛꯑꯝꯕꯗ ꯀꯌꯥꯝ ꯐꯥꯎꯈꯤꯕ꯭ꯔꯀꯣ ꯌꯥꯝ ꯆꯠꯅꯕꯗ
ꯍꯣꯏ ꯈꯜꯂꯕꯁꯨ ꯑꯣꯏꯔꯔꯔꯣꯏ ꯀꯩꯅꯣꯒꯤ ꯆꯥꯟꯒꯤ
ꯑ
ꯀꯩꯅꯣ ꯇꯧꯕꯗꯣ ꯈꯪꯕ꯭ꯔꯥ ꯏꯁꯩ ꯁꯤꯗꯕꯗꯣ ꯁꯦꯝꯗꯣꯛꯄꯗꯣ ꯑꯩꯗꯤ ꯅꯣꯛꯅꯤꯡꯉꯤꯗ ꯑꯃ ꯚꯤꯗꯤꯑꯣ ꯑꯝ ꯂꯩꯕꯗꯣ ꯈꯪꯕ꯭ꯔꯥ ꯀꯣꯄꯜ ꯑꯃ ꯇ꯭ꯔꯥꯏꯕꯀꯤ ꯀꯩꯅꯣ ꯇꯧꯕ ꯀꯥꯟꯗ ꯑꯃ ꯃꯥꯅ ꯑꯩꯕꯨ ꯂꯧ ꯁꯨꯍꯟꯒꯅꯤ ꯍꯥꯏꯅ ꯑꯩꯕꯨ ꯄꯣꯔꯛꯄꯅꯨ ꯊꯣ ꯀꯔꯤꯁꯨ ꯇꯧꯍꯟꯂꯣꯏ ꯍꯥꯏꯔꯒ
ꯑꯣ ꯑꯣ ꯍꯣꯏ ꯑꯗꯣ ꯅꯪ ꯊꯕꯛ ꯇꯧꯋꯦ ꯍꯥꯏꯔꯒ ꯑꯩꯗꯤ ꯂꯥꯛꯄꯅꯦ ꯀ ꯇꯧꯕꯗꯨꯔꯣ ꯑꯗꯨꯒ ꯂꯧ ꯁꯨꯍꯜꯂꯦ ꯇꯧꯕꯗꯣ ꯌꯥꯝ ꯁꯥꯎꯌꯦ
ꯁꯨꯃꯥꯏꯅ ꯇꯧꯍꯟꯒꯅꯤ ꯍꯥꯏꯔꯗꯤ ꯑꯩ ꯀꯔꯤꯁꯨ ꯂꯥꯛꯑꯝꯃꯣꯏ ꯇꯧꯕꯗꯣ
ꯌꯥꯝ ꯅꯣꯛꯅꯤꯡꯕꯅꯤ ꯃꯣꯏ ꯀꯣꯄꯜꯗꯣ
ꯑꯥ ꯑꯗꯨꯝ ꯍꯧꯖꯤꯛꯁꯨ ꯃꯕꯥꯅꯤꯒꯤ ꯑ ꯚꯤꯗꯤꯑꯣ ꯑꯅꯧ ꯑꯅꯧꯕ ꯑꯗꯨꯝ ꯂꯩꯔꯤꯕꯅꯤꯅꯦ ꯃꯕꯥꯅꯤꯒꯤ
ꯍꯣꯏ ꯑꯃꯥ ꯆꯥꯛ ꯈꯥꯛꯑꯝꯗꯕꯩ ꯇꯧꯕꯗꯣ
ꯃꯕꯥꯅꯤ ꯀꯔꯤꯕ
ꯆꯥꯛꯇꯣ ꯑꯁꯨꯛ ꯌꯥꯝꯅ ꯂꯥꯝꯅ ꯂꯥꯛꯑ ꯀꯥꯟꯁꯤꯗ ꯇꯧꯔꯒ ꯇꯧꯕꯗꯣ ꯈꯪꯗ꯭ꯔꯣ ꯑꯝꯇ ꯌꯦꯡꯉꯨ ꯑꯗꯨ ꯌꯦꯡꯉꯨ ꯆꯥꯛ ꯇꯣ ꯆꯥꯕꯩ ꯑꯗꯨꯃꯥꯏꯅ ꯑꯁꯨꯛ ꯂꯥꯝꯃꯥꯀꯥꯟꯁꯤꯗ ꯑꯁꯤ ꯈꯛꯇꯁꯤꯕꯨ
ꯑꯗꯨꯒ ꯃꯥꯅ ꯇꯣꯠꯂ ꯆꯥꯕꯗꯣ ꯑꯝꯇ ꯌꯦꯡꯉꯨꯅꯦ ꯑꯁꯤ ꯐꯣꯟꯁꯦ ꯊꯝꯒ꯭ꯔꯀꯥꯟꯗ ꯊꯤꯔꯒ ꯌꯦꯡꯉꯝꯃꯨ ꯑꯗꯨꯗꯣ ꯍꯣꯔꯦꯟ ꯍꯥꯏꯔꯛꯑꯣꯀꯣ
ꯑꯥ ꯌꯦꯡꯕꯤꯒꯦ ꯌꯦꯡꯕꯤꯒꯦ ꯑꯗꯨꯒ ꯉꯁꯥꯏ ꯑꯩꯀꯣ ꯁꯤ ꯀꯩꯅꯣꯗ ꯂꯝꯕꯤꯗ ꯆꯠꯂꯤ ꯀꯥꯟꯗ ꯏꯃꯥꯟꯅꯕꯩ ꯀꯩꯅꯣꯗ ꯃꯥꯒꯤ ꯏꯁꯇꯦꯇꯁꯇ ꯎꯕ ꯑꯃ ꯏꯃꯥꯟꯅꯕ ꯑꯣꯏꯔꯁꯨ ꯆꯩ ꯆꯥꯒꯗꯕ ꯈꯔ ꯂꯩꯀꯣ ꯇꯧꯔꯒ
ꯅꯣꯏ ꯀꯩꯅꯣ ꯉꯥꯛꯇꯔꯣ ꯍꯥꯏꯗꯤ ꯃꯩꯇꯩ ꯌꯥꯎꯕ꯭ꯔꯕ
ꯃꯌꯥꯝ ꯂꯩ ꯍꯣꯏ ꯑꯩꯈꯣꯏꯁꯦ ꯑꯩꯈꯣꯏ ꯍꯣꯏ ꯑꯩꯒꯤ ꯔꯨꯝꯃꯦꯠꯇꯗꯤ ꯑꯩꯈꯣꯏ ꯈꯛꯇ ꯀꯩꯅꯣ ꯇ꯭ꯔꯥꯏꯕ ꯈꯛꯇꯅꯦ ꯍꯥꯟꯅꯗꯤꯀꯣ ꯑꯃ ꯂꯩꯃꯤꯟꯅꯔꯝꯃꯦ
ꯎꯝ
ꯑꯗꯣ ꯃꯥ ꯑꯩꯈꯣꯏ ꯀꯣꯂꯦꯖꯇ ꯏꯔꯥꯡ ꯊꯣꯛꯄ ꯑꯗꯨꯗꯒꯤ ꯑ ꯃꯥꯗꯣ ꯃꯌꯨꯝ ꯍꯟꯈ꯭ꯔꯒ ꯍꯣꯁꯇꯦꯜꯗꯣ ꯍꯣꯁꯇꯦꯜ ꯆꯪꯗ꯭ꯔꯕ ꯑꯗꯨꯒꯤ ꯑꯗꯨꯗꯒꯤ ꯃꯤ ꯑꯅꯧꯕ ꯂꯥꯛꯄ ꯑꯗꯨꯒꯤ ꯍꯧꯖꯤꯛꯇꯤ ꯑꯍ ꯍꯥꯟꯅ ꯑꯩꯈꯣꯏ ꯑꯍꯨꯝꯁꯨ ꯂꯩꯃꯤꯟꯅꯔꯝꯃꯦ ꯑꯩ ꯀꯥ ꯍꯣꯡꯉꯦ ꯍꯥꯏꯗꯥꯏ ꯍꯥꯏꯕ ꯅꯠꯇ꯭ꯔꯣ ꯅꯪꯉꯣꯟꯗ ꯍꯥꯏꯗꯦꯃꯨꯛ ꯍꯥꯏꯔꯛꯑꯣ
ꯍꯥꯏꯗꯦ ꯈꯪꯗꯦ
ꯑꯥ ꯑꯥ ꯇꯧꯔꯛꯑꯅꯤ ꯅꯪꯁꯨ ꯑꯗꯣ ꯍꯥꯟꯅ ꯑꯍꯨꯝ ꯂꯩꯔꯝꯕꯅꯦꯕ
ꯑ
ꯑꯗꯣ ꯑꯩꯈꯣꯏ ꯑꯍꯨꯝꯁꯦ ꯍꯣꯡꯉꯁꯦ ꯍꯥꯏꯅ ꯀꯥ ꯁꯦꯡꯕ ꯆꯠꯂꯦ ꯍꯥ ꯃꯥꯁꯨ ꯌꯥꯎꯋꯦ ꯑꯃꯁꯨ ꯑꯗꯨ ꯂꯣꯏ ꯑꯍꯨꯝ ꯑꯩꯈꯣꯏ ꯑꯍꯨꯝꯃꯛ ꯂꯣꯏ ꯆꯠꯄꯅꯦꯕ
ꯑ
ꯑꯗꯣ ꯍꯣꯡꯕ ꯅꯨꯃꯤꯠꯇꯣ ꯀꯥ ꯍꯣꯡꯗꯣꯛꯄ ꯅꯨꯃꯤꯠꯇꯣ ꯃꯥꯗꯤ ꯆꯠꯅꯤꯡꯗ꯭ꯔꯦ ꯍꯥꯏꯕ ꯑꯗꯣ ꯍꯧꯖꯤꯛꯁꯦ ꯃꯤ ꯑꯅꯤ ꯈꯛꯇ ꯂꯩꯌꯦ ꯌꯥꯝ ꯅꯨꯡꯉꯥꯏ ꯂꯩ ꯏꯪ ꯆꯤꯛꯅ ꯅꯨꯡꯉꯥꯏꯗ
ꯅꯨꯡꯉꯥꯏ ꯂꯩ ꯌꯥꯝ ꯐꯠꯇꯕ ꯃꯤꯒ ꯃꯥꯜꯂꯦ
ꯑꯗꯨꯏꯁꯨ ꯅꯠꯇꯦꯗ ꯃꯥꯅ ꯆꯠꯃꯤꯟ ꯂꯥꯛ ꯃꯤꯟꯅꯔꯁꯦ ꯍꯥꯏꯔꯒ ꯂꯥꯁꯇ ꯂꯥꯛꯑꯔꯣꯏ ꯇꯧꯕꯗꯣ ꯑꯩꯈꯣꯏꯗꯁꯨ ꯅꯠꯇꯦ ꯑꯗꯣ ꯃꯥ ꯂꯥꯛꯇ꯭ꯔꯁꯨ ꯑꯗꯨꯝ ꯂꯩꯕ ꯅꯨꯡꯉꯥꯏ ꯍꯥꯏꯕꯅꯤꯗ
ꯎ ꯑꯗꯨꯗꯤ ꯌꯥꯝꯅ ꯐꯠꯇꯕ ꯃꯤꯒꯤ ꯂꯩꯗꯥꯏꯅꯦ ꯅꯨꯡꯉꯥꯏꯅꯦ ꯌꯥꯝ ꯇꯧꯔꯒ
ꯑꯗꯨ ꯅꯠꯇꯦ ꯑꯗꯨꯃꯥꯏꯅ ꯍꯥꯏꯕ ꯅꯠꯇꯦ ꯑꯩꯈꯣꯏꯗꯤ ꯐꯖꯅ ꯀꯧꯕꯅꯦ ꯆꯠꯁꯦ ꯆꯠꯁꯦ ꯍꯥꯏꯅ ꯑꯗꯣ ꯋꯥꯔꯗꯦꯟꯅꯁꯨ ꯂꯩꯕ ꯂꯥꯛꯑꯣ ꯑꯗꯨꯝ ꯍꯥꯏꯕꯅꯦꯕ
ꯎꯝ
ꯑ ꯃꯥꯗꯣ ꯇꯥꯛꯆꯕ ꯑꯗꯣ ꯀꯔꯤ ꯎꯄꯥꯏ ꯂꯩꯩ ꯑꯩ ꯃꯥꯟꯕ ꯅꯠꯇꯦ ꯑꯩ ꯂꯥꯟꯁꯨ ꯂꯥꯟꯖꯗꯦ ꯑꯩꯗꯤ
ꯅꯪꯒꯤ ꯅꯔꯥꯜꯅꯤ ꯀꯣ ꯅꯪ ꯐꯠꯇꯦ ꯀꯣ
ꯑꯗꯨ ꯅꯨꯃꯤꯠꯇꯣ ꯑꯩꯗꯤ ꯅꯥꯁꯨ ꯅꯥꯕꯅꯦꯕ ꯌꯥꯝ ꯋꯥꯕꯅꯦꯕ ꯀꯥ ꯍꯣꯡꯉꯦꯗꯣ
ꯑꯥ
ꯍ ꯑꯩꯗ ꯄꯣꯠꯆꯩ ꯊꯥꯡꯗꯕꯗꯤ ꯂꯣꯏꯔꯦꯕ ꯀꯥ ꯑꯃꯗ ꯍꯣꯡꯗꯕꯗꯤ ꯂꯣꯏꯔꯕꯅꯦꯕ ꯑꯗꯣ ꯑꯩꯁꯦ ꯄꯣꯠ ꯆꯩꯁꯦ ꯊꯝꯕꯩ ꯍꯥꯏꯁꯦ ꯃꯐꯝ ꯃꯐꯝꯗ ꯑꯦꯔꯦꯟꯖ ꯇꯧꯕꯗꯣ
ꯑ
ꯑꯗꯨ ꯍꯧꯔꯝꯗꯥꯏꯁꯦ ꯑꯩꯁꯦ ꯌꯥꯝ ꯋꯥꯔꯛꯈ꯭ꯔꯕ ꯏꯪꯕ ꯍꯧꯕ ꯏꯁꯥꯥꯁꯦ ꯐꯖꯅ ꯏꯪꯕ ꯍꯧꯕ ꯍꯨꯃꯥꯡꯁꯨ ꯊꯣꯛꯏꯕꯅꯦꯕ ꯅꯨꯡꯁꯥ ꯐꯖꯅ ꯁꯥꯔꯒ ꯑꯗꯨꯝ ꯁꯥꯕ ꯃꯇꯝꯅꯦꯕ ꯑꯗꯣ ꯑꯩꯁꯦ ꯍꯨꯃꯥꯡ ꯊꯣꯛꯑꯒ ꯏꯪꯕ ꯍꯧꯈ꯭ꯔꯕ ꯑꯗꯨꯗꯩꯗꯤ ꯑꯩꯁꯦ ꯉꯝꯗ꯭ꯔꯦꯅ ꯂꯣꯏꯁꯟꯁꯨ ꯂꯣꯏꯁꯟꯗꯕꯤꯗ ꯑꯗꯨꯝ ꯐꯃꯨꯡ ꯉꯥꯛꯇ ꯁꯦꯝꯃꯒ ꯇꯨꯝꯃꯦ
ꯇꯨꯝꯃꯦ ꯅꯨꯡꯉꯥꯏꯅ ꯂꯩ ꯊꯣꯛꯣꯛꯄꯅꯦ ꯀꯥꯏꯑꯣ
ꯅꯨꯡꯉꯥꯏꯗꯦ ꯑꯁ ꯑꯗꯨꯛ ꯋꯥꯏ ꯀꯥꯟꯗꯨꯗ ꯀꯔꯤ ꯅꯥꯕꯕꯨ ꯀꯃꯥꯏꯅ ꯅꯨꯡꯉꯥꯏꯗꯣꯏꯅꯣ
ꯅꯥꯕꯁꯨ ꯅꯨꯡꯉꯥꯏꯇ꯭ꯔꯣ ꯑꯩ ꯅꯨꯡꯉꯥꯏꯕ꯭ꯔꯥ ꯈꯜꯂꯒ
ꯑ ꯅꯪꯒꯤꯗꯨ ꯈꯔ ꯅꯥꯕ ꯁꯥꯖꯤꯟꯅꯕ ꯑꯣꯏꯔꯝꯅꯦ